ꯍꯦꯜꯂꯣ ꯁꯤ ꯃꯩꯇꯩꯔꯣꯟꯗ ꯀꯥꯃꯥꯏ ꯉꯥꯡꯒꯅꯤ ꯀꯥꯃꯥꯏ ꯍꯥꯏꯅꯕ ꯖꯥꯠꯂ
ꯍ ꯍꯜꯂꯣ ꯃꯇꯩ ꯂꯣꯟꯗꯥ ꯍꯜꯂꯣ ꯑꯣꯏꯔꯝꯅꯤꯅ
ꯑꯣ ꯑꯁ ꯑꯩꯗꯤ ꯍꯜꯂꯣ ꯍꯥꯏꯕꯁꯨ ꯍꯥꯏꯅꯤꯡꯗ꯭ꯔꯦꯕ ꯃꯩꯇꯩꯂꯣꯟꯗ ꯂꯣꯏ ꯉꯥꯡꯊꯅꯤꯡꯈ꯭ꯔꯦꯕ꯫
ꯑꯁ ꯂꯣꯏꯔꯦꯍꯦ ꯇꯥꯕ꯭ꯔꯣ ꯅꯥ ꯍꯥꯏꯌꯣ ꯗꯨꯗꯤ ꯫
ꯑ ꯀꯦ ꯑꯥ ꯇꯥꯕ꯭ꯔꯣ ꯑꯥ ꯆꯨꯝꯃꯤꯅꯦ꯫ ꯍꯣꯏ-ꯍꯣꯏ-ꯍꯣꯏ ꯎꯡ ꯑꯗꯨꯃꯥꯏꯅ ꯍꯥꯏꯔꯒꯦ ꯅꯦꯛꯁꯇꯒꯤꯗꯤ ꯀꯩ ꯑꯥ ꯁꯤ ꯐꯝꯃ ꯐꯣꯟ ꯌꯦ ꯌꯦꯟꯕ-ꯌꯦꯡꯕ ꯃꯇꯝꯅꯦꯕ꯫
ꯑꯥ ꯐꯣꯟ ꯌꯦꯡꯕ ꯃꯇꯝꯔꯥ ꯗꯨꯏꯔꯣ꯫
ꯎꯝ ꯐꯣꯟ ꯌꯦꯡꯕ ꯃꯇꯝꯅꯤ ꯍꯧꯖꯤꯛꯁꯦ ꯆꯥꯛꯁꯨ ꯆꯥꯕ ꯇꯣꯛꯈ꯭ꯔꯦ ꯅꯨꯡꯁꯥꯁꯨ ꯁꯥꯔꯦ꯫ ꯇꯟꯕꯖꯨ ꯇꯟꯕ ꯃꯇꯝꯅꯦ꯫ ꯎꯝ ꯏꯁ ꯃꯃꯤꯡ ꯗꯣ ꯃꯇꯩ ꯂꯣꯟꯅ ꯀꯩ ꯀꯧꯕ ꯖꯥꯠꯂ ꯕꯦꯝꯕꯨ ꯁꯨꯠꯇꯣ ꯀꯩ ꯀꯧꯏ ꯫
ꯄꯨꯁꯣꯏ ꯫
ꯑꯥ ꯑꯗꯨꯃꯥꯏ ꯍꯥꯏꯕ꯭ꯔꯥ ꯑꯗꯨ ꯈꯪꯗꯦ ꯀꯩꯅꯣꯝꯃ ꯍꯥꯏꯕ꯭ꯔꯥ ꯍꯣꯏ ꯍꯣꯏ ꯑꯗꯨꯗꯣ ꯕꯦꯝꯕꯨ ꯁꯨꯠꯇꯣ꯫
ꯎꯝ
ꯎꯝ ꯑꯗꯨꯗꯣꯒ ꯑꯗꯨꯒ ꯊꯥꯡꯖꯤꯡ ꯏꯔꯣꯟꯕꯒ꯫
ꯏꯊꯥꯡꯖꯦꯡ ꯐꯪꯉꯕꯣ ꯍꯧꯖꯤꯛꯀꯥꯟ ꯫
ꯊꯥꯡꯖꯤꯡ ꯑꯗꯨꯝ ꯆꯥꯗꯤ ꯆꯥꯏꯗ ꯍꯣꯏ꯫ ꯑꯗꯨ ꯑꯣꯏꯅ ꯁ꯭ꯃꯦꯁ ꯇꯧꯊꯈ꯭ꯔꯦ ꯅꯣꯏꯗꯤ꯫
ꯑꯩꯈꯣꯏꯔ ꯉꯥꯏꯁꯤꯁꯦ ꯀꯩꯅꯗ ꯆꯥꯡ ꯃꯃꯤꯗꯨ ꯄꯥꯄꯥꯄꯥ꯫ ꯚꯤꯁꯇꯣ ꯚꯤꯁꯇꯣ ꯚꯤꯁꯇꯣ ꯫ ꯚꯤꯇꯣ꯫
ꯑꯁ ꯃꯩꯇꯩꯂꯣꯟꯗ ꯍꯥꯏꯔꯣꯅꯦ꯫
ꯎꯝ꯫ ꯀ ꯈꯪꯗꯦ꯫
ꯑꯣꯀꯦ ꯅꯤꯡꯁꯤꯡꯕ ꯀꯥꯟꯗ ꯑꯣꯏꯅ꯫ ꯍꯥꯏꯔꯁꯤ ꯑꯗꯨꯗꯤ꯫
ꯃꯤꯗꯤ ꯌꯥꯝꯅ ꯑꯣꯀꯦꯅꯦꯗꯣ꯫
ꯎꯝ ꯀꯨꯀꯤꯒꯤꯗꯣ ꯀꯩꯅꯣꯗ ꯋꯔꯤ ꯈꯔ ꯐꯖ ꯐꯖꯕ ꯄꯨꯊꯣꯔꯛꯑꯣꯅꯦ ꯀꯩ ꯃꯇꯥꯡꯗ꯫
ꯏꯇꯩ ꯀꯔꯤ ꯍꯥꯏꯕ꯫
ꯋꯥꯔꯤ ꯈꯔ ꯈꯔ ꯐꯖꯕ ꯄꯨꯊꯣꯔꯛꯑꯣꯅꯦ ꯀꯩ ꯃꯇꯥꯡꯗ꯫ ꯆꯥ ꯄꯨꯊꯣꯔꯛꯑꯒꯦ꯫
ꯄꯨꯊꯣꯔꯛꯑꯣ꯫
ꯑꯩꯁꯨ ꯋꯥꯔꯤꯕꯨꯗꯤ ꯄꯨꯊꯣꯛꯄ ꯍꯩꯇ꯭ꯔꯦ ꯑꯗꯣ ꯎꯝ ꯐꯔꯦ ꯑꯗꯨꯗꯤ꯫ ꯀꯣꯏꯁꯟ ꯑꯟꯁꯔ ꯑꯣꯏꯅ ꯍꯥꯡꯉꯁꯤ ꯀꯣꯏꯁꯟ ꯑꯃ ꯍꯥꯡꯕ ꯑꯃꯅ ꯑꯟꯁꯔ ꯈꯨꯝꯕ꯫ ꯑꯗꯨ ꯑꯃꯅ ꯍꯪꯕ ꯑꯃꯅ ꯑꯟꯆꯥꯔ ꯈꯨꯝꯕ ꯑꯗꯨ ꯑꯗꯨ ꯍꯦꯟꯅ ꯐꯔꯅꯤꯅ ꯑꯗꯨꯗꯤ
ꯍꯥ
ꯑꯗꯨ ꯑꯗꯨ ꯑꯣꯏꯅ ꯍꯧꯔꯁꯤꯔꯣ꯫
ꯍꯥꯎꯔꯁꯦ꯫
ꯁꯤꯌ꯫ ꯑꯗꯣ ꯐꯔꯦꯅꯦ ꯍꯧꯖꯤꯀꯥꯟꯗꯤ ꯎꯝ ꯃꯤꯁꯨ ꯋꯥꯔꯤ ꯌꯥꯝꯅ ꯑꯗꯨꯝ ꯁꯥꯟꯅꯔꯦꯕꯅꯀꯣ ꯍꯥꯏꯗꯤ ꯋꯥꯔꯤꯁꯨ ꯇꯣꯏꯅ ꯁꯥꯟꯅꯕ ꯏꯟꯇꯔꯦꯛꯁꯨ ꯇꯧꯕ ꯈꯪꯗꯕ ꯃꯤ ꯀꯩꯁꯨ ꯈꯪꯕ ꯃꯤꯒꯁꯨ ꯀꯣ꯫
ꯍꯥꯥ꯫
ꯅꯨꯄꯥꯁꯨ ꯌꯥꯎꯔꯦ ꯅꯨꯄꯤꯁꯨ ꯌꯥꯎꯔꯦ ꯅꯠꯇ꯭ꯔꯣ꯫
ꯑꯥ꯫
ꯑꯗꯣ꯫ ꯎꯝ ꯀꯔꯝꯕ ꯇꯥꯏꯞꯅꯗꯤ ꯈ꯭ꯋꯥꯏꯗꯒꯤ ꯍꯩꯅꯕ ꯑꯣꯏꯕ꯭ꯔꯥ꯫ ꯅꯨꯄꯤꯒꯤꯗꯤ ꯀꯦꯇꯤꯒꯣꯔꯤ ꯇꯣꯡꯉꯥꯟ ꯊꯝꯈ꯭ꯔꯣ ꯅꯨꯄꯥ ꯎꯝ꯫ ꯀꯔꯝꯕ ꯇꯥꯏꯞꯅ ꯈ꯭ꯋꯥꯏꯗꯒꯤ ꯍꯩꯅꯕ ꯑꯣꯏꯔꯦ꯫
ꯅꯨꯄꯥꯗꯔꯣ ꯅꯨꯄꯤꯗꯨ꯫
ꯍꯣ ꯅꯨꯄꯥ ꯅꯨꯄꯥ ꯑꯦ ꯅꯨꯄꯤ ꯋꯥꯔꯤꯗꯤ ꯄꯨꯁꯤꯜꯂꯅꯨꯗ꯫
ꯀꯔꯤꯒꯤ꯫
ꯑ ꯃꯊꯪ ꯃꯊꯪ ꯂꯥꯛꯁꯦ ꯑꯗꯨꯁꯨ ꯍꯣꯏ꯫ ꯑꯗꯨ ꯅꯨꯄꯥ꯫ ꯁꯤꯡ ꯃꯈꯣꯏ ꯂꯩꯗꯅ ꯑꯗꯨꯝ ꯏꯟꯇꯔꯦꯛ ꯇꯧꯔꯛꯄꯗ ꯑꯁ ꯑꯁ ꯑꯗꯣ ꯀꯔꯝꯕ ꯇꯥꯏꯞꯅꯣ ꯈ꯭ꯋꯥꯏꯗꯒꯤ꯫
ꯐ꯭ꯔꯤꯑꯦꯟ ꯐ꯭ꯔꯦꯡ ꯑꯣꯏꯕꯗ ꯌꯥꯝꯅ꯫ ꯀꯔꯤ ꯍꯥꯏꯅꯤ ꯋꯥ ꯂꯣꯠꯇꯕꯤꯗ ꯌꯥꯝꯅ ꯐ꯭ꯔꯤ ꯑꯣꯏꯔꯒ ꯉꯥꯡꯖꯕꯗꯣ
ꯎꯝ ꯍꯨꯝ
ꯌꯥꯝꯅ ꯁꯦꯡꯖꯔꯒꯀꯣ ꯐ꯭ꯔꯤꯗ ꯑꯣꯏꯅ ꯉꯥꯡꯊꯣꯔꯛꯄꯗꯣ ꯑꯗꯨꯅ ꯍꯦꯟꯅ ꯅꯨꯡꯉꯥꯏ ꯍꯥꯏꯗꯤ ꯁꯤꯔꯤꯁ ꯃꯇꯝꯗꯨꯗ ꯍꯣꯏ ꯁꯤꯔꯤꯁ ꯂꯧꯋꯦ ꯑꯗꯨꯗꯤ ꯌꯥꯝꯅ ꯁꯤꯔꯤꯁ ꯑꯣꯏꯒꯟꯗꯕꯗꯣ ꯍꯥꯏꯗꯤ ꯃꯇꯝ ꯑꯃꯝꯕ ꯃꯇꯝ ꯃꯇꯥꯡ ꯂꯩꯗꯅ
ꯍꯣꯏ ꯍꯣꯏ ꯍꯣꯏ
ꯐꯒꯤ ꯖꯣꯒꯥꯢ ꯃꯇꯝꯁꯨ ꯌꯥꯝꯅ ꯁꯤꯔꯤꯌꯁ ꯑꯣꯏꯕ ꯃꯤꯁꯛ ꯑꯃ ꯂꯩꯌꯦꯕꯀꯣ ꯑꯗꯨꯒꯨꯝꯕꯗꯤ ꯑꯩ ꯄꯥꯝꯗꯦꯕ ꯁꯦꯡꯅ ꯍꯥꯏꯔꯗꯤ ꯑꯩꯗꯤ ꯁꯦꯡꯕꯅꯦ ꯍꯥꯏꯕꯗꯤ ꯐꯣꯟ ꯃꯤꯇꯥꯏ ꯀꯩꯅꯣ ꯇꯧꯋꯦ ꯍꯥꯏꯕꯒꯤ ꯅꯠꯇꯦ ꯑꯁ ꯑꯗꯨꯒꯒꯨꯝꯕ ꯅꯨꯄꯥꯗ ꯄꯥꯝꯃꯦ ꯌꯥꯝ ꯁꯤꯔꯤꯌꯁꯁꯨꯨ ꯅꯠꯇꯕ ꯍꯣꯏ ꯁꯤꯔꯤꯌꯁ ꯃꯇꯝꯅꯤꯗꯅ ꯁꯤꯔꯤꯌꯁ ꯀꯣ
ꯍꯣꯏ ꯍꯣꯏ
ꯌꯥꯝ ꯐ꯭ꯔꯤ ꯑꯣꯏꯔꯦꯒ ꯀꯩꯅꯣ ꯇꯧꯕꯗꯣ ꯂꯣꯏꯅꯕꯤ ꯑꯣꯏꯒꯦꯔꯥ ꯂꯣꯏꯅꯕꯤ ꯅꯠꯇꯒꯦꯔꯥ
ꯎꯝ ꯎꯝ ꯎꯝ ꯈꯔ ꯐ꯭ꯔꯤ ꯏꯁꯇꯥꯏꯜꯗ ꯈꯔ ꯅꯩꯊꯕꯁꯦ ꯐ꯭ꯔꯤꯗ ꯈꯔ ꯅꯩꯊꯕꯁꯦ ꯄꯥꯝꯕ
ꯑ ꯌꯥꯝꯅ ꯌꯥꯝ ꯁꯤꯔꯤꯌꯁ ꯑꯣꯏꯕ ꯃꯤ ꯂꯩꯗ ꯃꯤ ꯐꯤꯒꯤ ꯖꯣꯒꯥꯏꯒ ꯇꯧꯕ ꯌꯥꯗꯕ ꯑꯗꯨꯨꯝꯕ ꯍꯨꯅꯗꯦ ꯑꯩꯗꯤ
ꯎꯝ ꯎꯝ ꯎꯝ ꯍꯣꯢꯅꯦ
ꯃꯣꯢ
ꯑꯗꯣ ꯑꯗꯨ ꯊꯦꯡꯗꯤ ꯊꯦꯡꯅꯕ꯭ꯔꯣ ꯑꯗꯣ
ꯍꯣꯏ ꯊꯦꯡꯅꯕꯕꯨꯗꯤ ꯊꯦꯡꯅꯩ ꯑꯗꯨ ꯑꯣꯏꯔꯁꯨ
ꯎꯝꯍꯨꯝ ꯑꯗꯣ ꯑꯗꯨ ꯌꯥꯝꯅ ꯊꯦꯡꯅꯈ꯭ꯔꯦꯕꯀꯣ ꯑꯗꯣ ꯌꯥꯝ ꯊꯦꯡꯅꯕꯁꯦ ꯀꯔꯝꯕ ꯋꯥꯔꯤꯗꯤ ꯈ꯭ꯋꯥꯏꯗꯒꯤ ꯁꯥꯒꯜꯂꯦ ꯍꯥꯏꯗꯤ ꯁꯦꯔꯤꯌꯁ ꯑꯣꯏꯗꯕ ꯍꯧꯖꯤꯛ ꯅꯪꯅ ꯌꯥꯝꯅ ꯉꯥꯎꯖꯕ ꯇꯥꯏꯞꯇꯣ
ꯌꯥꯝ ꯉꯥꯎꯖꯕ ꯇꯥꯢꯞ ꯍꯥꯢꯗꯤ ꯀꯔꯤ
ꯁꯤꯔꯤꯁ ꯁꯤꯔꯤꯌꯁ ꯑꯣꯏꯗꯕꯗꯣ ꯌꯥꯝ ꯉꯥꯎꯖꯩꯗꯅ ꯑꯗꯨꯗ ꯅꯪꯅ
ꯁꯤꯔꯤꯌꯁ ꯑꯣꯏꯕꯁꯦ ꯃꯇꯝ ꯃꯇꯥꯡ ꯂꯩꯌꯦꯕꯀꯣ ꯃꯤ ꯈꯔꯁꯦ ꯐꯤꯒꯤ ꯖꯨꯒꯥꯏ ꯇꯧꯔꯁꯨ ꯌꯥꯝ ꯁꯤꯔꯤꯁ ꯑꯣꯏꯔꯒ ꯌꯥꯝ ꯁꯥꯎꯒꯟꯕ ꯃꯤ ꯂꯩꯌꯦꯕ ꯑꯗꯨꯗ ꯑꯩ ꯄꯥꯝꯗꯦꯕ
ꯑꯗꯨ ꯍꯣꯏꯅꯦ ꯍꯣꯏꯅꯦ ꯑꯗꯣ ꯅꯪꯅ ꯄꯥꯝꯗꯕ ꯇꯥꯏꯞ ꯑꯃ ꯍꯧꯖꯤꯛꯀꯤ ꯑꯁ ꯄꯥꯝꯗꯕ ꯇꯥꯏꯞꯇꯤ ꯇꯣꯛꯈ꯭ꯔꯁꯤꯅꯦ ꯄꯥꯝꯕ ꯇꯥꯏꯞ ꯍꯣꯏ ꯌꯥꯝꯅ ꯁꯤꯔꯤꯌꯁ ꯑꯣꯏꯗꯕ ꯇꯥꯏꯞꯇꯣ ꯎꯝ ꯑꯗꯨ ꯀꯔꯝꯕ ꯀꯔꯝꯕ ꯋꯥꯔꯤꯗꯤ ꯁꯥꯒꯟꯕ꯭ꯔꯣꯕ ꯑꯦꯛꯖꯥꯝꯄꯜ ꯈꯔ ꯍꯥꯏꯔꯣꯗꯅ ꯁꯦꯔꯤꯌꯁ ꯑꯣꯏꯗꯕ ꯏꯁꯇꯥꯏꯜꯗꯣ ꯂꯩꯗꯅ
ꯋꯥꯔꯤꯅꯤꯅꯤꯅ ꯀꯅꯥꯅ ꯅꯤꯡꯁꯤꯡꯕ ꯉꯝꯗꯣꯏꯅꯣ ꯑꯗꯨꯕꯨꯗꯤ
ꯑꯦꯛꯖꯥꯝꯄꯜ ꯐꯥꯎꯗꯤ ꯄꯤꯕꯥ ꯌꯥꯏꯗꯅꯥ
ꯀꯗꯥꯢꯗꯒꯤ ꯑꯦꯛꯖꯥꯝꯄꯥꯜ ꯆꯨꯝꯕꯨ ꯆꯨꯝꯗ꯭ꯔꯣ
ꯑꯥ
ꯑꯁꯤ ꯋꯥꯔꯤ ꯁꯥꯥꯟꯒꯅꯤ ꯁꯤ ꯋꯥꯔꯤ ꯁꯥꯟꯅꯒꯅꯤ ꯍꯥꯏꯅ ꯇꯣꯄꯤꯛꯇꯣ ꯊꯝꯗꯕꯅꯤꯅꯀꯣ ꯀꯣꯜ ꯇꯧꯕ ꯃꯇꯝꯗ ꯑꯣꯏꯅ ꯑꯗꯨꯝ ꯐ꯭ꯔꯤ ꯑꯣꯏꯅꯗ ꯉꯥꯡꯊꯣꯛꯑꯒ ꯑꯗꯨꯝ ꯍꯧꯔꯦ ꯉꯥꯡꯕ ꯑꯃꯨꯛ ꯀꯥꯥꯎꯔꯦ
ꯎꯝꯍꯨꯝ ꯑꯠꯁꯥ ꯑꯗꯨ ꯅꯪ ꯀꯔꯝꯕ ꯃꯑꯣꯡꯗ ꯑꯣꯏꯅ ꯋꯥꯔꯤ ꯁꯥꯟꯅꯔꯦ ꯀꯔꯝꯕ ꯇꯣꯄꯤꯛ ꯄꯨꯊꯣꯛꯀꯟꯕ꯭ꯔꯣ ꯀꯔꯝꯕ ꯇꯣ ꯈ꯭ꯋꯥꯏ ꯏꯟꯇꯔꯦꯁ ꯌꯥꯎꯒꯟꯕ
ꯇꯣꯄꯤꯛꯁꯦ ꯂꯣꯏ ꯇꯣꯄꯤꯛ ꯌꯥꯎꯔꯝꯅꯤ ꯌꯨꯝꯒꯤꯁꯨ
ꯅꯪꯗꯤ ꯅꯪꯗꯤ ꯅꯨꯄꯤ ꯑꯩꯁꯨ ꯍꯪꯔꯛꯀꯦꯕꯀꯣ ꯅꯪꯁꯨ ꯅꯨꯄꯤꯁꯦ ꯅꯨꯄꯤꯗꯣꯀꯣ
ꯑꯥ
ꯀꯔꯝꯕ ꯇꯥꯏꯞꯇ ꯅꯪꯅ ꯄꯥꯝꯒꯦ ꯅꯪꯅ ꯃꯑꯣꯡꯗꯣ ꯅꯨꯄꯤꯒꯤ꯫
ꯃꯑꯣꯡꯁꯦꯀꯣ ꯎꯝ ꯑꯩꯅ ꯈꯟꯕꯗ ꯑ ꯃꯦꯟ ꯑꯣꯏꯕꯁꯦ ꯎꯝ ꯈ꯭ꯋꯥꯏꯗꯒꯤ ꯗꯔꯀꯥꯔ ꯑꯣꯏꯕꯁꯦ ꯃꯁꯥꯒꯤ ꯚꯦꯂ꯭ꯌꯨ ꯉꯥꯛꯄ ꯍꯩꯕ ꯍꯥꯏꯕꯁꯨ ꯗꯔꯀꯥꯔ ꯑꯣꯏꯗꯅꯀꯣ꯫
ꯑ
ꯍꯥꯏꯕꯗꯤ ꯍꯧꯖꯤꯛꯀꯥꯟꯗꯤ ꯁꯨꯝ ꯑꯉꯥꯡꯁꯤꯡ ꯍꯥꯏꯕꯁꯨ ꯌꯥꯔꯦ ꯑꯉꯥꯡꯃꯛ ꯅꯠꯇ꯭ꯔꯁꯨ ꯑꯗꯨꯝ ꯇꯥꯏꯞ ꯈꯔ ꯂꯩꯗꯅ꯫ ꯃꯁꯥꯒꯤ ꯚꯦꯂ꯭ꯌꯨ ꯉꯥꯛꯄꯒꯤ ꯋꯥꯈꯜ ꯈꯔ ꯀꯥꯎꯊꯣꯛꯄꯁꯨ ꯌꯥꯎꯋꯦꯗꯅꯀꯣ꯫
ꯑ
ꯈꯔ ꯃꯒꯨꯟ ꯂꯩꯍꯟꯕꯁꯨ ꯗꯔꯀꯥꯔ ꯌꯥꯝ ꯑꯣꯏꯌꯦ ꯍꯥꯏꯕꯅꯤꯗ ꯑꯩꯅ ꯍꯥꯏꯕꯅꯤꯗ ꯑꯗꯨ ꯑꯗꯨꯒꯨꯝꯕ ꯇꯥꯏꯞꯇꯨꯅꯗꯤ ꯈ꯭ꯋꯥꯏꯗꯒꯤ ꯐꯩꯗ꯫
ꯍꯣꯏ ꯈ꯭ꯋꯥꯏꯗꯩ ꯐꯔꯦ ꯑꯗꯨ ꯑꯣꯏꯔꯁꯨ ꯋꯥꯉꯥꯡ ꯁꯉꯥꯡꯗ ꯑꯃ ꯂꯩꯗꯅ ꯍꯣꯏ ꯆꯦ ꯍꯥꯏꯔꯁꯨ ꯋꯥꯉꯥꯡ ꯁꯉꯥꯡꯗ ꯈꯔ ꯅꯨꯡꯉꯥꯏꯇꯕ ꯑꯃ ꯐꯥꯎꯕꯁꯨ ꯃꯤ ꯂꯩꯌꯦꯕ ꯂꯩꯇꯕ ꯅꯠꯇꯦꯕ
ꯍꯣꯏ ꯍꯣꯏ ꯍꯣꯏ
ꯑꯗꯨ ꯅꯪ ꯀꯔꯝꯕ ꯄꯥꯝꯃꯤ꯫
ꯑꯗ ꯨ ꯑ ꯌꯥꯝꯅ ꯑ ꯂꯦꯝꯕ ꯁꯥꯃꯟꯕꯁꯨ ꯈꯔ ꯍꯩꯗꯤ ꯍꯦꯅꯕꯗꯤ ꯈꯔ ꯋꯥꯠꯂꯦ꯫ ꯄꯨꯟꯕ ꯍꯩꯇꯦ ꯑꯩ ꯑ ꯍꯥꯏꯕꯗꯤ ꯃꯍꯧꯁꯥꯅ ꯈꯔꯁꯨ ꯂꯦꯝꯕ ꯍꯩꯇꯕꯒꯤ ꯑꯣꯏꯔꯝꯕ ꯌꯥꯏꯀꯣ ꯃꯣꯏꯒꯤ ꯇꯥꯏꯞ ꯑꯣꯏꯔꯝꯕ ꯌꯥꯏꯀꯣ ꯑꯗꯨ ꯄꯨꯟꯕ ꯈꯔ ꯍꯩꯇꯦ꯫ ꯑꯗꯨ ꯈꯤꯇꯪ ꯐ꯭ꯔꯤ ꯑꯣꯏꯕꯅꯗꯤ ꯐꯩꯌꯦ꯫ ꯑꯗꯨ ꯐ꯭ꯔꯤ ꯍꯥꯏꯔꯁꯨ ꯄꯣꯠꯆꯩ ꯂꯣꯏꯅꯃꯛ ꯂꯤꯃꯤꯠ ꯂꯩꯌꯦꯗꯅꯀꯣ꯫
ꯂꯩꯌꯦ꯫
ꯑꯗꯣ ꯂꯤꯃꯤꯠꯇꯨ ꯌꯥꯝꯅ ꯍꯦꯟꯗꯣꯛꯃꯜꯂꯁꯨ ꯀꯩ ꯍꯥꯏꯕ꯭ꯔꯥ ꯃꯃꯜ ꯌꯥꯝ ꯍꯣꯡꯗꯩꯗꯅ꯫ ꯑꯗꯣ ꯃꯃꯟ ꯃꯃꯟ ꯐꯥꯎꯗꯤ ꯍꯣꯡꯍꯟꯗꯕꯀꯣ꯫
ꯍꯥꯥ
ꯑꯗꯨꯒꯤ ꯋꯥꯅꯤꯗ ꯑꯗꯨ ꯃꯃꯟꯗꯣ ꯍꯦꯟꯅ ꯇꯥꯡꯈꯠꯂꯤꯕ ꯃꯈꯩ ꯑꯗꯨꯗꯤ ꯍꯣꯏ ꯅꯨꯄꯤ ꯍꯥꯏꯕꯁꯦ ꯃꯃꯟ ꯇꯥꯡꯍꯟꯒꯦꯇꯧꯕꯅꯤꯗ
ꯍꯣꯏ ꯃꯃꯟ ꯇꯥꯡꯍꯟꯒꯗꯕꯅꯦ ꯅꯨꯄꯤꯁꯦꯀꯣ ꯅꯪꯅ ꯍꯥꯏꯕꯗ ꯆꯨꯝꯃꯦꯕ꯫
ꯃꯃꯟ ꯈꯔ ꯇꯥꯡꯍꯟꯒꯦꯇꯧꯕꯅꯦ ꯑꯗꯨꯕꯨꯗꯤ꯫ ꯑꯗꯨ ꯇꯥꯡꯍꯟꯕꯁꯨ ꯈꯔ ꯍꯩꯅ ꯇꯥꯡꯍꯟꯕ ꯑꯃ ꯗꯔꯀꯥꯔ ꯑꯣꯏꯗ ꯌꯥꯝꯅ ꯑ ꯀꯩ ꯍꯥꯏꯕ꯭ꯔꯥ ꯑꯣꯕꯔ ꯌꯥꯝ ꯆꯠꯃꯜꯂꯒꯁꯨ ꯃꯤꯅ ꯅꯨꯡꯁꯤꯗꯦꯗꯅꯀꯣ ꯍꯣꯏ ꯍꯣꯏ ꯆꯥꯡ ꯑꯃꯗ ꯍꯥꯏꯕ ꯇꯥꯔꯦꯅꯦ
ꯆꯨꯝꯃꯤꯅꯦ ꯋꯥꯔꯤꯗꯣ ꯑꯁꯦꯡꯕꯅꯤꯅꯦ ꯍꯣꯏ ꯍꯧꯖꯤꯛ ꯀꯥꯟꯗꯤ ꯅꯨꯄꯤꯁꯨ ꯖꯥꯠ ꯖꯥꯠ ꯖꯥꯠ ꯂꯩꯕꯅꯤꯅꯀꯣ
ꯎꯝ ꯑꯩꯈꯣꯏꯅꯗꯤ ꯂꯣꯏꯅ ꯁꯦꯝꯗꯣꯛꯄ ꯌꯥꯕ ꯄꯣꯠꯇꯤ ꯅꯠꯇꯦꯗ ꯑꯗꯨꯕꯨꯗꯤ
ꯑ ꯍꯟꯗꯛꯇꯤꯀꯣ ꯏꯐ ꯑꯦꯗꯤꯛꯄꯨ ꯀꯔꯤ ꯍꯥꯏꯅꯤ ꯇꯧꯈ꯭ꯔꯕ ꯁꯦꯝꯗꯣꯛꯄꯁꯦ ꯈꯔ ꯋꯥꯏ ꯍꯟꯗꯛꯁꯦ
ꯍꯣꯏ ꯍꯣꯏ
ꯑꯁꯦꯡꯕꯅꯦ ꯃꯤ ꯃꯤꯗꯒꯤꯁꯨ ꯂꯩꯌꯦꯕ ꯑꯗꯨ ꯑꯣꯏꯔꯁꯨ
ꯑꯗꯨꯏ ꯈꯔꯁꯨ ꯍꯣꯏ ꯁꯣꯏꯈ꯭ꯔꯅꯤ ꯍꯥꯏꯕ ꯈꯪꯉꯗꯤ ꯈꯔꯁꯨ ꯀꯣ ꯆꯪꯁꯤꯟꯗꯕꯅꯗꯤ ꯈꯔꯗꯤ ꯐꯗꯤ ꯐꯕ ꯖꯥꯠꯅꯦ
ꯑꯥ
ꯆꯪ ꯆꯪꯁꯤꯟꯈ꯭ꯔꯗꯤ ꯑꯃꯨꯛ ꯊꯣꯛꯄ ꯋꯥꯏꯗꯅꯀꯣ ꯍꯣꯏ ꯑꯗ ꯍꯣꯏ ꯆꯪꯗ꯭ꯔꯤꯉꯩꯗꯒꯤ ꯈꯔ ꯃꯨꯟꯅ ꯈꯟꯍꯧꯕꯀꯣ ꯏꯁꯩ ꯂꯣꯏꯅꯃꯛ ꯑꯗꯨ ꯑꯣꯏꯅꯗꯤ ꯈꯔꯗꯤ ꯐꯗꯧ ꯃꯥꯜꯂꯦ ꯎꯝ
ꯆꯪꯁꯤꯟꯗ꯭ꯔꯤꯉꯩꯗ ꯃꯨꯟꯅ ꯈꯟꯍꯧꯈ꯭ꯔꯦꯕ
ꯎꯝ
ꯑꯗꯨꯗꯤ ꯅꯪꯁꯦ ꯑꯩ ꯑꯣꯏ ꯌꯥꯒꯗ꯭ꯔꯣ
ꯑꯗꯨꯗꯣ ꯁꯨꯃꯥꯏ ꯇꯧꯒꯦ ꯇꯧꯕꯅꯦꯕ ꯍꯥꯏꯕꯗꯤ ꯑꯩꯈꯣꯏꯅ ꯗꯤꯁꯤꯖꯟꯁꯦ ꯐꯠ ꯐꯠ ꯂꯧꯕ ꯌꯥꯗ꯭ꯔꯤꯌꯦꯕ ꯑꯁꯤꯁꯦ ꯀꯩꯅꯣꯗ ꯎꯝ
ꯐꯠ ꯐꯠ ꯂꯧꯕ ꯌꯥꯗꯦ ꯑꯗꯨ ꯑꯣꯏꯔꯁꯨ ꯐꯠ ꯐꯠ ꯅꯠꯇ꯭ꯔꯁꯨ ꯀꯔꯤ ꯍꯥꯏꯅꯤ
ꯅꯨꯡꯁꯤꯈ꯭ꯔꯗꯤ ꯐꯠ ꯐꯠ ꯑꯣꯏꯒꯦꯔ ꯀꯔꯤ ꯑꯣꯏꯒꯦꯔ ꯀꯥꯏꯗꯦꯕ ꯄꯥꯝꯕꯨ ꯄꯥꯝꯃꯗꯤ ꯑꯗꯨꯝ ꯄꯥꯝꯃꯦꯅ ꯍꯥꯏꯗꯣꯛꯈ꯭ꯔꯗꯕ ꯑꯗꯨꯕꯨ ꯃꯥꯅ ꯀꯩꯅꯣꯗꯣ ꯍꯥꯏꯔꯛꯄ ꯎꯝ ꯅꯨꯡꯁꯤ ꯁꯤꯗꯦ ꯅꯨꯡꯁꯤꯌꯦ ꯅꯨꯡꯁꯤꯗꯦ ꯁꯤ ꯂꯩ ꯁꯤꯅꯦꯅꯗꯤ ꯁꯦꯡꯗꯣꯛꯄꯗꯣ ꯗꯔ ꯀꯥꯔ ꯇꯥꯏ ꯅꯨꯡꯁꯤꯕꯕꯨꯗꯤ ꯀꯔꯤ ꯍꯥꯏꯒꯅꯤ ꯃꯩꯇꯩꯂꯣꯟꯗ ꯀꯔꯤ ꯍꯩꯇꯕꯅꯤꯀꯣ
ꯑ ꯍꯣꯏ ꯅꯪ ꯍꯥꯏꯕꯗꯣ ꯒ꯭ꯌꯥꯟ ꯕꯨꯗꯤ ꯇꯥꯏ ꯑꯩꯁꯨ ꯆꯞ ꯃꯥꯟꯅꯕ ꯃꯥꯜꯂꯦ ꯑꯦ ꯂꯣꯏꯅ ꯑꯦꯛꯁꯄ꯭ꯔꯦꯁ ꯇꯧꯊꯣꯛꯄꯗꯤ ꯑꯩꯈꯣꯏꯗꯗꯤ ꯈꯔꯗꯤ ꯋꯥꯗꯤ ꯋꯥꯏꯅꯀꯣ
ꯑꯥ
ꯑꯗꯣ ꯒ꯭ꯌꯥꯟꯕꯨꯗꯤ ꯇꯥꯏ
ꯑꯗꯨꯅꯤ ꯕꯦꯁꯠ
ꯑꯗꯨ ꯑꯩꯅ ꯍꯥꯏꯕꯅ ꯗꯤꯁꯤꯖꯟꯁꯦ ꯈꯔ ꯑ ꯊꯨꯅ ꯂꯧꯕ ꯌꯥꯗꯕ ꯈꯔ ꯌꯥꯎꯔꯤꯕꯀꯣ ꯑꯩꯈꯣꯏꯅ ꯗꯤꯁꯤꯖꯟꯁꯦ ꯂꯧꯔꯝꯗꯥꯏꯗ ꯀꯩꯅꯣ ꯑꯦꯕ꯭ꯔꯤ ꯑꯦꯡꯒꯜꯁꯦ ꯈꯔ ꯌꯦꯡꯕꯀꯣ ꯍꯣꯏ ꯍꯧꯁꯤ ꯀꯥꯟꯒꯤ ꯅꯨꯄꯤ ꯃꯗꯥ ꯁꯤꯡ ꯀꯩꯅꯣ ꯑꯥ ꯀꯩꯅꯣ ꯈꯟꯕ ꯍꯩꯇꯕ ꯈꯔ ꯌꯥꯎꯔꯤꯕ ꯀꯩꯅꯣ ꯁꯔꯐꯦꯁꯇ ꯌꯦꯡꯕꯗꯣ ꯌꯥꯔꯛꯇꯕꯀꯣ ꯈꯔ ꯂꯣꯡ ꯔꯟꯗ ꯀꯔꯝꯃꯥꯏꯅ ꯆꯠꯀꯅꯤ ꯍꯥꯏꯕꯒꯤ ꯀꯔꯝ ꯋꯥꯔꯜ ꯀꯔꯝꯕ ꯇꯥꯏꯞ ꯑꯣꯏꯒꯗꯧꯕ ꯃꯥꯟꯕ꯭ꯔꯥ ꯍꯥꯏꯕꯁꯦ ꯈꯔ ꯂꯦꯞꯍꯧꯒꯗꯧꯕꯅꯦꯕ ꯑꯗꯣ ꯌꯦꯡꯍꯧꯗꯕꯤꯗ ꯍꯦꯛꯇ ꯗꯤꯁꯤꯖꯟꯁꯦ ꯐꯠ ꯐꯠ ꯂꯧꯁꯤꯜꯂꯦꯕꯀꯣ ꯐꯠ ꯐꯠꯁꯨ ꯑꯃꯨꯛ ꯍꯣꯏ ꯆꯪꯉ ꯐꯠ ꯐꯠꯁꯨ ꯊꯣꯛꯄ ꯉꯝꯃꯦꯕ ꯑꯗꯨꯁꯨ ꯑꯗꯨꯗ ꯃꯃꯟ ꯈꯔ ꯍꯣꯡꯗꯩꯗꯅꯀꯣ ꯌꯥꯝꯅ ꯍꯣꯏ ꯅꯨꯄꯥꯖꯨ ꯌꯥꯝ ꯀꯣꯏꯕ ꯌꯥꯗꯦꯗꯅ
ꯍ
ꯍꯥ ꯍꯥ ꯍꯥ
ꯑꯥꯏ ꯃꯥꯅꯤꯅꯦ ꯑꯗꯨꯔꯑꯁꯨ ꯍꯧꯖꯤꯛꯀꯥꯟꯒꯤ ꯅꯨꯄꯥꯗꯤ ꯑꯍꯤ ꯑꯅꯤ ꯑꯍꯨꯝ ꯀꯣꯏꯈꯤꯗ
ꯍꯧꯖꯤꯛꯀꯥꯟꯒꯤ ꯑꯗꯨ ꯃꯤ ꯃꯤꯗꯗꯤ ꯂꯩꯗꯤ ꯂꯩꯕꯖꯥꯠꯅꯤꯗ
ꯂꯩꯌꯦ ꯃꯤ ꯃꯤꯒꯤꯗ ꯑꯗꯨ ꯑꯣꯏꯔꯁꯨ ꯍꯟꯗꯛꯁꯦ ꯃꯤ ꯃꯤꯗ ꯂꯩꯇ꯭ꯔꯕ
ꯎꯝ ꯍꯨꯝ
ꯒꯌꯥꯟ ꯇꯕ꯭ꯔꯥ ꯑꯩꯅ ꯍꯥꯏꯁꯦ ꯃꯥꯟꯅꯔꯛꯇꯧꯔꯦꯕ ꯍꯥꯏꯗꯤ ꯌꯥꯝꯅ ꯂꯣꯌꯦꯜ ꯌꯥꯝꯅ ꯑꯣꯏꯕ ꯃꯤꯁꯤꯡꯖꯦ ꯌꯥꯝ ꯂꯥꯡꯈꯜꯂꯛꯄꯗꯣ
ꯑꯣ ꯍꯣ ꯁꯥ ꯁꯥ